ꯇꯥꯔꯕ꯭ꯔꯣ ꯇꯥ ꯇꯥꯔꯦ ꯇꯥꯔꯦ ꯑꯁ ꯕꯤꯔꯥꯅꯤꯅꯦ
ꯑꯗꯨꯅꯦ ꯑꯩꯁꯨ ꯀꯣꯛꯄꯨ ꯉꯥꯎꯔꯨꯔꯦꯅꯦ
ꯕꯤꯖꯤ ꯑꯗꯨꯝ ꯊꯥꯔ ꯂꯩꯕꯤꯅꯦ
ꯇꯥꯛꯁ ꯑꯩꯖꯨ ꯂꯣꯏꯔꯕ ꯍꯥꯏꯔꯒ ꯀꯩꯅꯣ ꯍꯥꯟꯅꯩꯖꯤ ꯂꯣꯏꯔꯒ ꯑꯅꯧꯕ ꯑꯃꯨꯛ ꯂꯥꯛꯑꯦ ꯂꯥꯛꯏꯅꯦ
ꯂꯥꯛꯄꯅꯦ ꯀꯩꯅꯣ ꯇꯧꯗꯣꯏꯅꯦ ꯀꯨꯟꯅꯤ ꯁꯥꯟꯅꯗꯣꯏꯁꯦ
ꯑꯣ
ꯃꯤꯗꯣ ꯃꯈꯟ ꯃꯈꯟ ꯁꯥꯟꯅꯕ ꯋꯥꯅꯦꯕꯀꯣ
ꯎꯝ
ꯍꯥꯏꯗꯤ ꯑꯥ ꯃꯤ ꯑꯃꯒ ꯃꯉꯥꯗꯩ ꯍꯦꯟꯅ ꯁꯥꯟꯅ ꯌꯥꯗꯦꯕ
ꯁꯤ ꯅꯝꯕꯔꯁꯦ ꯁꯥꯟꯅꯈ꯭ꯔꯕ ꯌꯦꯡꯉꯨ ꯃꯃꯥꯡ ꯁꯥꯟꯅꯕꯗ ꯀꯔꯝꯕ ꯅꯝꯕꯔꯅꯣ ꯑꯩꯅ
ꯏꯕꯥꯟꯅꯤꯔꯣ
ꯑꯥ ꯃꯃꯥꯡ ꯁꯥꯟꯅꯩ ꯁꯤ ꯅꯝꯕꯔ ꯅꯠꯇꯕ꯭ꯔꯣ
ꯏꯕꯥꯅꯤ ꯑꯥ ꯀꯩꯅꯣ ꯇꯧꯔꯝꯃꯩꯔꯣꯏ ꯁꯤꯖꯦ ꯃꯉꯥꯔꯛ ꯀꯩꯁꯨ ꯁꯨꯔꯝꯒꯤꯔꯣꯏ ꯑꯍꯨꯝꯂꯛꯂ ꯀꯩꯅꯣꯝ ꯁꯨꯔꯝꯃꯅꯤ ꯑꯩꯅꯗꯤ ꯇꯧꯔꯛꯇꯦꯗꯅ
ꯇꯧꯔꯛꯇꯦ
ꯅꯪꯅ ꯇꯧꯔꯛꯄꯅꯦꯕ ꯃꯃꯥꯡꯒꯤ ꯑꯍꯨꯝꯗꯣ ꯅꯠꯇ꯭ꯔꯥ
ꯎꯝ ꯁꯤ ꯅꯝꯕꯔꯁꯤ ꯅꯥꯛꯇ ꯃꯥꯜꯂꯤꯗ ꯑꯩꯅ ꯅꯉꯣꯟ ꯇꯧꯔꯛꯈꯤꯕꯗꯣ
ꯁꯤ ꯅꯝꯕꯔꯁꯤꯅꯦ ꯑꯥ ꯑꯃꯗꯨꯔꯥ ꯈꯪꯗꯦ
ꯑꯃꯗꯣ ꯑꯣꯏꯔꯝꯒꯅꯤꯌꯦ ꯁꯤ ꯅꯪ ꯃꯤꯡꯖꯦ ꯊꯣꯛꯑꯦ ꯑꯍꯥꯟꯕꯩꯗꯨ ꯊꯣꯛꯇꯒꯨꯝ ꯇꯧꯕꯅꯤ
ꯀꯩꯅꯣ ꯇꯧꯕ꯭ꯔꯣ ꯔꯦꯟ ꯂꯩꯕ꯭ꯔꯣ
ꯍꯥꯥ
ꯔꯦꯟꯠ ꯂꯩꯕ꯭ꯔꯣ
ꯂꯩꯌꯦ ꯔꯦꯟꯠ ꯀꯥꯗ ꯂꯩꯌꯦ
ꯍꯟꯗꯛꯇꯤ ꯀꯨꯝꯍꯩ ꯍꯔꯥꯎ ꯇꯧꯒꯤꯗ꯭ꯔꯕꯣ
ꯀꯨꯝꯍꯩ ꯍꯔꯥꯎ ꯃꯃꯥꯡ ꯉꯔꯥꯡ ꯅꯍꯥꯟ ꯈꯔ ꯀꯨꯏꯔ ꯃꯥꯜꯂꯦ ꯇꯥꯡ ꯊꯥ ꯍꯧꯒꯠꯂꯛꯄꯗꯣ ꯃꯃꯥꯡꯒꯤ
ꯑꯥ
ꯁꯨꯃꯥꯡ ꯂꯤꯂꯥ ꯇꯧꯋꯦ ꯑꯗꯨꯗꯩ ꯍꯦꯟꯅ ꯇꯧꯗ꯭ꯔꯤ ꯅꯪꯒ ꯋꯥꯔꯤ ꯁꯥꯥꯟꯅ ꯅꯨꯃꯤꯠꯇꯣ
ꯑ ꯑꯩꯈꯣꯏ ꯑꯦꯛꯖꯥꯝ ꯍꯌꯦꯡ ꯍꯥꯡꯆꯤꯠ ꯑꯣꯏꯈꯤꯕꯗꯣ
ꯎꯝ
ꯑꯣ ꯑꯩꯁ ꯑꯗꯩꯗꯤ ꯑꯈꯣꯏ ꯑꯩꯈꯣꯏ ꯁ꯭ꯋꯥꯏꯖꯨ ꯆꯨꯞ ꯂꯦꯞꯈ꯭ꯔꯦ ꯕ꯭ꯔꯣ ꯍꯣꯏꯔꯣꯝꯗꯤ ꯚꯣꯠ ꯀꯟꯗ꯭ꯔꯥ
ꯚꯣꯠꯀꯤ ꯈꯔ ꯇꯧꯔꯕ
ꯑꯩꯈꯣꯏꯔꯣꯝꯗ ꯈꯔ ꯈꯔ ꯍꯧꯔꯦ
ꯑꯣ ꯁ꯭ꯋꯥꯏꯗꯤ ꯍꯧꯅꯗ꯭ꯔꯤ
ꯃꯤꯇꯤꯡ ꯆꯠꯄꯤ ꯑꯗꯒꯤ ꯃꯤ ꯆꯤꯕꯣꯟ ꯆꯤꯕꯣꯟ ꯉꯥꯡꯅꯕꯤ ꯑꯩꯈꯣꯏ ꯋꯥꯕꯨ ꯑꯩꯈꯣꯏ ꯋꯥꯕꯨꯗꯤ ꯁꯦꯜ ꯂꯧꯊꯣꯛꯄꯤ
ꯃꯥꯟꯅꯤ ꯃꯥ
ꯚꯣꯠꯇꯤ ꯑꯐꯕ ꯃꯤ ꯊꯥꯗꯕꯤ
ꯑꯦ ꯑꯗꯨ ꯋꯥꯈꯟꯗꯣ ꯂꯣꯟ ꯆꯤꯜꯂꯥꯏꯗꯅꯤ ꯈꯪꯗꯣꯏ
ꯑꯗꯨ ꯑꯗꯨꯅꯦ ꯁꯦꯟꯗꯨꯗꯤ ꯄꯤꯔꯛꯑꯗꯤ ꯃꯤꯔꯥꯏꯕꯗꯤ ꯐꯠꯇꯦꯕ ꯅꯠꯇ꯭ꯔꯥ
ꯃꯥꯅꯦ
ꯑꯩꯈꯣꯏꯗꯤ ꯁꯦꯟ ꯃꯤꯔꯥꯏꯕ ꯌꯥꯗꯦ ꯁꯦꯟꯑꯁꯤꯗꯤ ꯄꯨꯔꯥ ꯂꯛꯈꯤꯃꯤꯅꯤ ꯀꯧꯁꯟꯒꯗꯕꯅꯤ ꯂꯥꯎ ꯂꯥꯛꯑꯣꯅ
ꯎꯝ
ꯈꯪꯗꯦꯕꯣ ꯑꯩꯅ ꯑꯩꯈꯣꯏꯒꯤ ꯉꯍꯥꯟꯋꯥꯏ ꯇꯨꯌꯦꯜꯞ ꯊꯥꯃꯤꯟꯅꯔꯛꯄꯀꯣ
ꯑꯥ
ꯅꯨꯄꯤ ꯑꯃ ꯃꯁꯛꯇꯣ ꯌꯥꯝ ꯀꯟꯅ ꯐꯖꯕꯗꯤ ꯑꯉꯥꯡꯗꯤ ꯑꯉꯥꯡꯅꯦꯕꯣ ꯑꯩꯈꯣꯏꯅ ꯆꯍꯤ ꯑꯅꯤꯃꯨꯛ ꯍꯜꯂꯦꯕ ꯀ꯭ꯂꯥꯁ ꯃꯥꯟꯅꯔꯁꯨ ꯑꯗꯨ ꯑꯁ ꯉꯔꯥꯡ ꯐꯣꯇꯣ ꯊꯒꯠꯂꯛꯄꯗꯗꯤ ꯅꯥꯞ ꯅꯥꯞ ꯂꯥꯎꯔꯥ ꯊꯒꯠꯂꯛꯑꯦꯍꯦ
ꯁꯤꯐꯔ
ꯑꯩ ꯑꯩꯁꯨ ꯉꯥꯎꯕꯅꯤ ꯀꯩꯅꯣ ꯑꯗꯩꯗꯤ ꯇꯦꯛꯁ ꯊꯥꯖꯤꯜꯂꯦ ꯃꯇꯦꯛ ꯑꯃ ꯍꯜꯂꯛꯑꯝꯃꯦ ꯑꯗꯩꯗꯤ ꯑꯃꯨꯛ ꯗꯤꯃꯥꯟ ꯁꯥꯈ꯭ꯔꯦ
ꯎꯝ ꯗꯤꯃꯥꯟ ꯁꯥꯔꯤꯕ
ꯑꯩꯅ ꯑꯩꯅ ꯀꯥꯔꯟ ꯉꯥꯡꯉꯨꯕ ꯍꯦꯖꯜ ꯍꯦꯖꯜꯂꯨꯕ ꯑꯩꯅ
ꯀꯩꯀꯩ ꯍꯥꯏꯖꯤ ꯂꯨꯔꯤꯕ ꯅꯪꯅ ꯑꯃ
ꯃꯥꯗꯤ ꯈꯨꯝꯕꯝ ꯈꯪꯗꯕꯖꯥꯠꯅꯦ ꯑꯩꯅ ꯃꯄꯨ ꯄꯥꯜꯍꯟꯈꯤꯅꯨ ꯅꯪ ꯍꯥꯏꯕ
ꯑꯁ ꯑꯁꯥ ꯀꯥꯏꯈ꯭ꯔꯦ ꯑꯗꯨꯗ ꯃꯥꯁꯨ ꯈꯪꯉꯤꯅꯦ
ꯃꯥ ꯑꯗꯤ ꯑꯗꯨꯒꯨꯝꯕ ꯑꯝꯇ ꯉꯥꯡꯅꯗꯦꯕꯀꯣ ꯏꯆꯝ ꯆꯝꯅ ꯑꯗꯨꯝ ꯀꯩꯅꯣ ꯇꯧꯕ ꯗꯩꯅ ꯑꯗꯨꯃꯥꯏꯅ ꯁꯔ ꯍꯥꯏꯖꯤꯜ ꯂꯛꯄ ꯃꯥꯁꯨ ꯄꯥꯈꯠꯄ ꯖꯥꯠꯅꯦ
ꯑꯣ ꯈꯔ ꯅꯩꯈꯜꯂꯛꯀꯗꯣꯏꯔ ꯅꯪꯅ
ꯑ ꯑꯩꯁꯨ ꯉꯁꯤ ꯇꯥꯟ ꯆꯥꯔꯦꯅ
ꯑꯉꯥꯡ ꯅꯨꯕꯤ ꯋꯥꯔꯤ ꯁꯥꯟꯅꯕꯗ ꯑꯗꯨꯃꯥꯏꯅ ꯇꯧꯔꯗꯤ ꯀꯥꯏ ꯌꯥꯗꯨꯔꯤ
ꯇꯥꯟ ꯆꯥꯔꯦꯅ ꯑꯩꯅ ꯍꯦꯛꯇ ꯍꯦꯝ ꯍꯦꯝꯂꯦꯠꯅ ꯃꯔꯣ ꯑꯃ ꯃꯉꯣꯟꯗ ꯀꯩꯅꯣ ꯄꯤꯔꯛꯑꯣ ꯁꯤꯅ ꯑꯃꯨꯛꯇꯣꯏꯕ
ꯀꯔꯤ
ꯅꯝꯕꯔ ꯄꯤꯔꯑꯣꯅ
ꯃꯥ ꯈ ꯀ꯭ꯋꯥ ꯀꯣꯏꯅꯕ ꯅꯨꯄꯤꯗꯨꯗꯤ
ꯕꯦꯔꯥ ꯀꯥꯔꯦ ꯃꯥꯒ ꯀꯩꯅꯣ ꯇꯧꯕꯗꯣ ꯀꯥꯏꯅꯔꯦꯌꯦ ꯑꯩꯉꯣꯟꯗ
ꯅꯍꯥꯟꯅ ꯑꯩꯉꯣꯟꯗ ꯐꯣꯟ ꯇꯧꯔꯛꯑꯦ ꯑꯗꯨꯒ ꯋꯥꯅ ꯀꯩꯅꯣ ꯇꯧꯔꯛꯏꯕ ꯑꯝꯇ ꯇꯥꯏꯁꯟꯅꯕꯤꯌꯣꯅ ꯑꯩꯅ ꯉꯝꯗ꯭ꯔꯦ ꯉꯝꯗ꯭ꯔꯦ ꯑꯩꯒꯤꯐꯥꯎ ꯂꯩꯇ꯭ꯗꯤ ꯍꯥꯏꯕ ꯑꯩꯅ
ꯑꯣ ꯇꯧꯕ ꯉꯝꯕ ꯑꯉꯥꯡꯅꯤꯗ ꯍꯦꯝꯂꯦꯠ ꯀꯥꯏꯅ
ꯍꯦꯝꯂꯦꯠ ꯀꯥꯏꯁꯦ ꯅꯩꯕ ꯑꯉꯥꯡꯅꯤ ꯍꯦ ꯑꯔꯥꯏꯕ ꯑꯉꯥꯡ ꯅꯠꯇꯦ
ꯎꯝ
ꯍꯌꯦꯡ ꯏ ꯆꯥ ꯀꯩꯅꯣ ꯇꯧꯖꯦꯅ ꯍꯥꯏꯅꯝꯅꯦ ꯑꯩꯈꯣꯏꯖꯦ ꯂꯣꯛꯇꯥꯛꯇ ꯑꯍꯤꯡ ꯑꯇꯪ ꯆꯧꯖꯦꯅ
ꯑ
ꯍꯟꯗꯛ ꯃꯇꯥꯡꯖꯤꯗꯤ ꯑꯦꯛꯖꯥꯝꯒ ꯀꯅꯣ ꯇꯧꯁꯜꯂꯑꯗꯤ ꯆꯠꯇꯣꯔꯤꯕꯅꯤ
ꯀꯥꯏꯗꯦ ꯀꯩꯅꯣ ꯅꯣꯡ ꯐꯥꯗꯣꯛ ꯆꯂꯨꯕꯕꯨ
ꯇꯧꯕꯤꯒ ꯊꯕꯤꯗꯣ ꯑꯩꯅ ꯀꯌꯥ ꯀꯃꯥꯏ ꯇꯧꯕꯅꯣ ꯈꯣꯠꯄꯅꯣ ꯍꯪꯕꯗꯣ ꯃꯥ ꯐꯖ ꯈꯨꯝꯗꯦ ꯃꯥ ꯀꯩꯅꯣ ꯐꯪꯗꯕ꯭ꯔꯥ ꯈꯪꯗꯦ ꯌꯥꯝ
ꯋꯥꯔꯣꯏꯌꯦ ꯀꯥꯏꯗꯒꯦ ꯂꯤꯔꯤꯛ ꯄꯥꯗꯕ ꯃꯇꯝ ꯀꯨꯏꯅꯖꯨ ꯂꯩꯔꯨꯔꯦ
ꯑꯥ ꯑꯗꯨꯅꯔ ꯀꯩꯅꯣ ꯈꯪꯗꯦ ꯃꯥ ꯏꯈꯨꯝꯈꯨ ꯑꯩꯖꯨ ꯍꯪꯗ꯭ꯔꯦꯕ ꯑꯅꯤꯔꯛ ꯁꯨꯅ ꯀꯩꯁꯨ
ꯎꯝ
ꯑ ꯑꯍꯥꯟꯕ ꯍꯪꯕꯗꯨꯗ ꯐꯖꯅ ꯈꯨꯝꯗꯕꯗꯨꯗ
ꯎꯝ ꯑꯗꯨꯅꯦ ꯑꯈꯣꯏꯃꯛꯇ ꯆꯥꯔꯤꯕ ꯅꯨꯃꯤꯠ ꯈꯔꯅꯤ ꯂꯥꯏꯔꯤꯛ ꯄꯥꯗꯕ ꯂꯥꯏꯛ ꯄꯥꯕ ꯍꯜꯂꯦꯕ ꯐꯖꯅ
ꯍꯜꯂꯦ ꯍꯂꯦ ꯃꯥꯗꯤ ꯑꯗꯨꯝ ꯊꯕꯛ ꯏꯪꯒꯥꯡ ꯍꯥꯏꯖꯦ ꯋꯥꯠꯇ꯭ꯔꯝꯅꯤꯗꯣ
ꯍꯟꯇꯛ ꯎꯆꯤ ꯎꯆꯤꯋꯥ ꯆꯠꯂꯨꯕꯅꯦ ꯉꯁꯥꯏ ꯑꯌꯨꯛ
ꯑꯥ
ꯉꯁꯥꯏ ꯑꯌꯨꯛ ꯆꯠꯄꯗꯨꯅ ꯑꯁꯇꯤꯒꯤ ꯑꯈꯣꯏ ꯃꯥꯒ ꯍꯨꯖꯤꯛ ꯅꯨꯡꯗꯥꯡꯋꯥꯏꯝ ꯈ ꯍꯜꯂꯦ ꯒꯥꯔꯤ ꯃꯆꯥꯗ ꯆꯠꯂꯦ ꯑꯩꯅ ꯑꯆꯧꯕꯗꯣ ꯊꯥꯎ ꯌꯥꯝ ꯇꯤꯡꯉꯦ ꯄꯩꯁꯥ ꯇꯤꯡꯉꯦꯅꯀꯣ
ꯑꯣ
ꯃꯆꯥ ꯆꯠꯄꯅꯤꯅ ꯑꯁ ꯋꯥꯏꯌꯦ ꯀꯥꯏꯗꯅꯣ ꯎꯆꯤꯋꯥ ꯇꯥꯟ ꯊꯧꯕꯖꯤꯗꯤ ꯑꯞꯗꯥꯎꯟ
ꯅꯦꯃꯥꯒ ꯅꯕꯅꯦ
ꯑꯥ
ꯋꯥ ꯇꯥꯝꯅꯤ ꯑꯆꯧꯕꯗꯣ ꯈ ꯄꯨꯊꯣꯛꯑ ꯆꯠꯂꯣ ꯌꯥꯗ꯭ꯔꯣ
ꯊꯥꯎꯅꯤ ꯑꯗꯨꯗ ꯆꯠꯂꯨꯔꯗꯤꯕꯣ ꯂꯨꯄꯥ ꯆꯧꯉꯥ ꯆꯥꯇ꯭ꯔꯨꯛꯇꯤ ꯑꯗꯨꯝ ꯂꯣꯏꯒꯤꯗꯣꯏꯅꯦ ꯃꯆꯥꯗꯨꯗꯗꯤ ꯂꯨꯄꯥ ꯆꯅꯤꯅ ꯀꯣꯟꯅꯩꯕ ꯂꯦꯝꯃꯦꯕ
ꯃꯥꯅꯦ ꯑꯗꯨꯕꯨꯗꯤ ꯑꯆꯧꯕ ꯃꯆꯥ ꯈꯦꯠꯅꯔꯤꯁꯦ ꯑꯗꯨꯅꯤ
ꯑꯈꯣꯏ ꯁꯦꯟ ꯊꯣꯛꯇꯕ ꯑꯈꯣꯏꯗꯤ ꯌꯥꯅ ꯌꯥꯅꯕ
ꯍꯣꯏꯅꯦ
ꯑꯥ ꯁꯤꯃ ꯑꯗꯤ ꯅꯨꯄꯥ ꯅꯨꯄꯥ ꯇꯣꯡꯂꯒꯅ ꯈꯔ ꯐꯩꯀꯣ ꯅꯨꯄꯤ ꯇꯣꯡꯕꯖꯤꯗꯤ ꯅꯥꯀꯜꯂꯝꯗ ꯆꯦꯞ ꯊꯕꯅꯤꯅꯀꯣ
ꯑꯥ
ꯈꯨꯠꯀ ꯁꯤꯗꯔꯛꯄꯖꯥꯠꯅꯤ ꯑꯣꯏꯒ
ꯋꯥꯅꯤꯅꯦ ꯑꯁꯇꯤꯒꯤꯅꯦꯕ ꯆꯠꯂꯨꯏꯗꯣ
ꯑꯣ ꯑꯁꯇꯤꯒꯤ ꯑꯁꯤꯇꯤꯒꯤ ꯃꯣꯏꯅ ꯑꯇꯤ ꯇꯧꯍꯧꯔꯦ ꯑꯈꯣꯏ ꯁꯣꯝ ꯅꯥꯀꯟꯗ ꯀꯩꯅꯣꯒ ꯑꯩꯒ ꯆꯨꯖꯕꯅꯤ ꯑꯩꯒ ꯁꯖꯤꯛ ꯆꯥꯕꯤ ꯊꯣꯡꯉꯦ
ꯁꯤꯖꯃꯅꯤ ꯑꯣ ꯁꯨꯖꯃꯅꯤ ꯅꯕ ꯁꯨꯖꯃꯅꯤꯗꯨ ꯆꯠꯂꯨꯏꯔꯣ ꯍꯥꯏꯁꯦ
ꯍꯣꯏ ꯍꯣꯏ ꯏꯕꯥ ꯅꯠꯇꯦ ꯃꯥ ꯃꯣꯏ ꯃꯣꯏ ꯂꯩꯀꯥꯏꯅꯤꯗꯅ
ꯑꯣ ꯁꯨꯖꯃꯤꯅꯤ ꯃꯅꯥꯛꯇꯅꯦꯕ ꯆꯠꯂꯨꯏꯖꯦ
ꯎꯝ ꯑꯦ ꯏꯕꯥꯅꯤ ꯁꯖꯤꯛ ꯆꯥꯕꯤ ꯇꯧꯖꯦꯅ ꯀꯦꯖꯤ ꯃꯈꯥꯏ ꯑꯃ ꯂꯩꯁꯜꯂꯨꯔꯦ ꯑꯗꯨꯒ ꯍꯦꯛꯇ ꯒꯧꯕꯅꯦ
ꯇꯧꯔꯦꯍꯦ ꯇꯧꯔꯦꯍꯦ ꯈꯔ ꯄꯥꯏꯈꯠꯂꯛꯄꯖꯤꯗ
ꯍꯟꯗꯛꯇꯤ ꯈꯔ ꯇꯧꯔꯦ ꯑꯩꯗꯤ ꯐꯣꯟꯗ ꯂꯩꯒꯦ ꯇꯧꯅꯦ ꯑꯗꯣ ꯄꯩꯁꯥ ꯁꯨꯗ꯭ꯔꯦꯕ
ꯎꯝ
ꯑꯗꯤ ꯂꯩꯔꯗꯤ ꯑꯃꯣ ꯈꯔ ꯐꯕ ꯑꯃꯨꯛ ꯂꯩꯅꯤꯡꯕ
ꯎꯝ
ꯅꯣꯏ ꯃꯊꯛꯀꯤ ꯄꯩꯁꯥ ꯄꯥꯏ ꯅꯨꯄꯥꯗꯨꯅ ꯊꯥꯔꯇꯤꯟ ꯂꯩꯔꯑꯦꯅ ꯅꯩꯕ ꯁꯥꯕꯗꯣ ꯑꯩ ꯇꯧꯒꯦ ꯌꯦꯡꯉꯣꯕ ꯑꯩ ꯁꯤꯛꯁꯇꯤꯟ ꯄ꯭ꯂꯁ ꯂꯩꯔ ꯑꯃꯨꯛ ꯂꯥꯛꯀꯦꯕ ꯑꯩ ꯑꯃꯨꯛ ꯅꯩꯕ ꯁꯥꯒꯦꯕ
ꯇꯧꯔꯣ ꯇꯧꯔꯣ ꯃꯇꯝ ꯐꯔꯤꯉꯩꯗ ꯂꯩꯍꯧꯔꯣ
ꯃꯥꯅ ꯅꯩꯌꯦ ꯃꯥꯅ ꯄꯪꯅꯩ ꯅꯩꯕ ꯌꯥꯕ ꯅꯠꯇꯦ ꯍꯩꯁ ꯁ꯭ꯋꯥꯏꯖꯤꯗ ꯑꯩ ꯃꯨ ꯑꯩ ꯃꯨꯛ ꯅꯩꯒꯦ ꯌꯦꯉꯣ ꯑꯩ ꯍꯟꯖꯟꯕꯅꯦ
ꯃꯊꯪꯒꯤ ꯀꯩꯅꯣꯗꯣ ꯇꯥꯕ꯭ꯔꯥ ꯃꯊꯪꯒꯤ ꯊꯕꯛꯇꯣ ꯂꯥꯛꯑꯗꯤ ꯁꯨꯁꯣꯏ ꯁꯣꯏꯗꯅ ꯌꯥꯎꯅꯕ ꯑꯝꯇ ꯅꯪ ꯈꯥ ꯏꯟꯐꯣꯝ ꯇꯧꯔꯛꯑꯣꯕ ꯀꯥꯎꯗꯕꯤꯗ
ꯇꯧꯔꯛꯀꯦ ꯇꯧꯀꯦ ꯃꯊꯪꯗꯤ ꯍꯦꯛꯇ ꯅꯝ ꯍꯥꯔ ꯌꯥꯎꯔꯗꯝꯅꯦ ꯍꯦꯛꯇ
ꯑꯩꯒꯤ ꯋꯥꯈꯜ ꯅꯨꯡꯉꯥꯏꯇꯦꯕ
ꯊꯕꯥꯅꯤ ꯍꯥꯏꯔꯕꯨꯗꯤ ꯈꯟꯗꯣꯛ ꯌꯥꯏ
ꯑꯦ ꯑꯗꯨ ꯑꯗꯨ ꯍꯥꯏꯗꯣꯛꯀꯅꯣ ꯐꯠꯇꯦ
ꯎꯝ ꯑꯗꯨꯅꯦ ꯍꯥꯏꯖꯦ
ꯑꯩꯁ ꯆꯥꯛ ꯂꯥꯝꯈꯠꯂꯑꯦ ꯑꯁꯤꯗꯤ ꯕꯣꯜ ꯕꯣꯟꯗꯗꯤ ꯋꯥꯠꯄ ꯌꯥꯝ ꯅꯠꯇꯦ ꯕ꯭ꯔꯣ ꯀꯥꯏꯗꯩꯅꯣ
ꯐ꯭ꯔꯥꯟꯁ ꯃꯕꯥꯞꯄꯦꯒꯤ ꯐꯦꯜꯂ ꯕꯤꯛ ꯐꯦꯜꯂ
ꯕꯤꯛ ꯐꯦꯟꯅꯤ ꯐ꯭ꯔꯥꯟꯁꯀꯤ ꯄꯨꯔꯥ ꯗꯥꯏ ꯍꯥꯜ ꯐꯦꯟ ꯍꯦꯛꯇ ꯑꯣꯏꯔꯤꯖꯦ ꯑꯩ ꯔꯣꯅꯥꯟꯗꯣꯒꯤ ꯐꯦꯟ ꯍꯥꯏꯞꯋꯥꯅꯤ ꯔꯣꯅꯥꯟꯗꯣ ꯅꯨꯡꯁꯤꯕꯩ ꯑꯣꯏꯕ꯭ꯋꯥꯅꯤ ꯇꯣꯇꯤꯄꯦꯟꯅ ꯂꯧꯅꯤꯗꯤ ꯑꯩꯗꯤ ꯁꯨꯍꯥꯏ ꯍꯥꯏꯔꯣꯏꯍꯦ
ꯑꯥ
ꯑꯩꯗꯤ ꯐ꯭ꯔꯥꯟꯁꯁꯤꯗꯤ ꯄꯨꯔꯥ ꯗꯥꯏ ꯍꯥꯔꯠ ꯐ‌ꯦꯟꯅ‌ꯦ ꯍꯧꯖꯤꯛ ꯌꯦꯠꯊꯠꯅꯔꯒꯦ ꯂꯩ ꯔꯃꯦ ꯂꯩꯔꯤꯕ ꯃꯌꯥꯝꯖꯦ
ꯇ꯭ꯔꯧꯕ ꯌꯥꯕꯩ ꯆꯥꯟꯁꯇꯤ ꯀꯩꯅꯣ ꯄꯣꯁꯤꯞ ꯄ꯭ꯔꯤꯗꯤꯛꯁꯟ ꯌꯥꯝ ꯋꯥꯡꯉꯦ ꯐ꯭ꯔꯥꯟꯁꯁꯦ
ꯂꯧꯅꯤ ꯕ꯭ꯔꯣ ꯂꯧꯅꯤꯗꯤ ꯃꯣꯏ ꯉꯔꯥꯡ ꯁꯥꯟꯅꯔꯤꯕ ꯄꯂ‌ꯦꯗ‌ꯣ ꯍꯥꯏꯗꯤ ꯑꯃꯥ ꯄꯣꯖꯤꯁꯟꯗꯣ ꯌꯥꯝ ꯂꯤꯡꯉꯦꯕꯀꯣ
ꯎꯝ
ꯗꯤꯡ ꯇꯥꯔꯒꯖꯨ ꯍꯥꯏꯗꯤ ꯐꯖꯟ ꯁꯥꯟꯅꯩꯌ‌ꯦꯒꯣ ꯋꯥꯈꯟꯗꯣ ꯀ꯭ꯂꯥ ꯃꯥꯏꯗꯦꯟꯗ ꯍꯥꯏꯗꯤ ꯌꯥꯝ ꯄꯤꯁꯐꯨꯜꯂꯤ ꯑꯣꯏ ꯁꯥꯟꯅꯩꯌꯦꯕ ꯀꯩꯝ ꯄꯥꯈꯠꯇꯕꯤꯗ
ꯎꯝ
ꯅꯥ ꯑꯁ ꯕꯣꯠ ꯃꯤꯖꯨ ꯐꯖꯕ ꯉꯥꯛꯇꯅꯤ ꯀꯩꯅꯣ ꯃꯣꯏ ꯏꯁꯇ꯭ꯔꯥꯏꯀꯔꯖꯤꯡꯗ‌ꯣ
ꯎꯝ ꯑꯁ ꯄ꯭ꯔꯤꯗꯤꯛꯁꯟꯗ ꯐꯥꯔꯁ ꯂꯩ ꯑꯥꯔꯖꯦꯟꯇꯤꯅ ꯁꯦꯀꯦꯟ ꯂꯩ
ꯑ‍꯭ꯔꯖ‌ꯦꯟꯇꯤꯅ ꯅꯪꯗꯤ ꯑ‍꯭ꯔꯖ‌ꯦꯟꯇꯤꯅ ꯐ‌ꯦꯟ ꯃꯥꯜꯂꯤꯗ ꯀꯩ ꯀꯩ ꯀꯣꯡ ꯀꯣꯡꯊꯅꯖꯤꯔꯣ ꯐꯥꯏꯅꯦꯜꯗ
ꯑꯗꯨꯗꯤ ꯇꯜꯂꯤꯗ ꯑꯩꯈꯣꯏ ꯑꯗꯨꯝꯕꯗꯤ ꯀꯌꯥ ꯀꯩꯗꯧꯗꯦꯗ ꯆꯨꯝꯅ ꯍꯥꯏꯖ ꯋꯥꯅꯦ ꯉꯝꯃꯁꯨ ꯉꯝꯗ꯭ꯔꯁꯨ ꯑꯩꯈꯣꯏꯗꯤ ꯀꯩꯝ ꯈꯜꯂꯨ ꯈꯟꯖꯤꯜꯂꯨꯗꯦ ꯍꯥꯏꯇꯥꯔꯦ ꯈꯤꯇꯪꯕꯨꯗꯤ ꯉꯥꯏꯇꯕ ꯐꯥꯎꯋꯦꯕ ꯏꯁꯥꯗ꯫ ꯅꯠꯇ꯭ꯔꯒꯗꯤ ꯌꯥꯝ ꯀꯥ ꯍꯦꯟꯅ ꯈꯟꯖꯤꯟꯕꯗꯨꯗꯤ ꯇꯧꯗꯦ ꯍꯥꯏꯇꯥꯔꯦ꯫
ꯑꯩꯈꯣꯏ ꯏꯇꯩꯩꯃ ꯑꯃ ꯂꯩꯕꯀꯣ꯫
ꯑꯥ꯫
ꯃꯥꯥ ꯍꯥꯏꯅꯦ ꯑꯔꯖꯦꯟꯇꯤꯅꯥ ꯂꯧꯔꯗꯤ ꯃꯥ ꯑꯥ ꯀꯩꯅꯣ ꯑꯩ ꯑꯕ ꯑꯩ ꯀꯣꯡꯉꯣ ꯍꯥꯏꯕ ꯂꯧꯔꯒꯗꯤ꯫
ꯑꯥ꯫
ꯑꯆꯥꯄ‌ꯣꯠ ꯄꯤꯖꯗꯣꯏꯕ ꯑꯗ ꯑꯩꯅ꯫ ꯀꯩꯒꯨꯝꯕ ꯂꯧꯍꯧꯗ꯭ꯔꯒꯅ ꯃꯥꯅ ꯄꯤꯖꯗꯣꯏꯕ꯫
ꯃꯤ ꯐꯖꯕꯗꯤ ꯋꯥꯠꯄꯅꯤꯗꯕ꯭ꯔꯣ ꯍꯥꯟꯅ ꯍꯥꯏꯗꯤ ꯃꯃꯥꯡ ꯆꯍꯤꯒ ꯍꯥꯏꯔꯗꯤꯀꯣ꯫
ꯎꯝ꯫
ꯃꯤ ꯐꯖꯕ ꯈꯔ ꯇꯣꯛꯈ꯭ꯔꯦꯕ ꯑꯥꯔꯖꯦꯟꯇꯤꯅꯥꯒꯤ ꯑꯗꯨꯅ ꯃꯤꯗꯣ ꯈꯤꯇꯪ ꯍꯟꯊꯕꯅꯦꯕ ꯍꯥꯏꯗꯤ ꯄꯣꯖꯤꯁꯟ ꯐꯖꯕꯗꯣ꯫
ꯃꯃꯥꯡꯒꯤꯁꯨ ꯀꯩꯅꯣꯅꯤꯗ ꯃꯣꯏ ꯑꯖꯦꯟꯇꯤꯅꯥ ꯂꯛꯇ ꯇꯝꯕꯩꯅꯤꯗ꯫ ꯍꯩꯕꯩ ꯅꯠꯇ꯭ꯔꯦꯗ ꯃꯃꯥꯡ ꯐꯥꯏꯅꯦꯜꯒꯤꯗꯨꯗꯤ ꯍꯥꯏꯗꯤ ꯄꯣꯠꯇꯣ ꯍꯟꯗꯣꯛꯅꯔꯒ꯫
ꯑ ꯀꯩꯅꯣꯒꯤꯗ ꯁꯥꯟꯅꯕꯗ ꯅꯦꯗꯔꯂꯦꯟꯒ ꯁꯥꯟꯅꯕꯗ ꯀꯩꯅꯣ ꯇꯧꯋꯤꯗꯅ ꯑ ꯅꯦꯗꯔꯂꯦꯟꯂ‌ꯣ ꯀꯩꯅꯣ ꯀꯥꯎꯔꯦꯅꯦ꯫ ꯑꯃꯥ ꯃꯥ ꯁꯦꯃꯤ ꯐꯥꯏꯅꯦꯜ ꯁꯥꯟꯅꯕꯗꯣ꯫
ꯎꯝ ꯄꯤꯟ
ꯁꯤꯝ ꯑ ꯅ‌ꯦꯗ꯭ꯔꯂ‌ꯦꯟ ꯒꯔꯥ ꯀꯩꯅꯣ ꯁꯥꯟꯅꯕꯅꯦ ꯑꯗꯨꯗ ꯗꯥꯏꯔꯦꯛ ꯈꯨꯠꯅ ꯊꯦꯡꯉꯤꯗꯅ ꯃ‌‌ꯦꯁꯤ ꯒꯤꯗ‌ꯣ ꯑꯗꯣ ꯔ‌ꯦꯐ꯭ꯔꯤꯅ ꯀꯩꯝ ꯄꯤꯒꯤꯗꯃꯅꯦꯕꯀꯣ꯫ ꯑꯗꯣ ꯑꯗꯨꯗ ꯀꯥ ꯁꯠꯂꯝꯃꯗꯤ ꯑꯗꯨꯝ ꯀꯩꯅꯣꯅꯦꯕ ꯆꯥꯗꯣꯏꯗꯣ ꯔꯦꯠꯅꯦꯕ꯫
ꯎꯝ꯫
ꯄ꯭ꯂꯦ ꯃꯃꯥꯡꯗ ꯃꯥ ꯑꯣ ꯀꯩꯅꯣ ꯆꯥꯒ꯭ꯔꯕꯅ‌ꯦꯕ ꯌꯦꯜꯂꯣ ꯑꯗꯨꯏ ꯃꯃꯥꯡꯗ ꯑꯗꯨꯅ꯫ ꯑꯗ ꯁꯠꯂꯝꯃꯗꯤ ꯄꯨꯔꯥ ꯀꯩꯅꯣꯅꯤ ꯐꯔ꯭ꯛꯑꯕꯅꯤ ꯇꯥꯗꯣꯏꯗꯣ ꯍꯥꯏꯗꯤ ꯇꯝꯕꯩꯅꯤꯗ ꯂꯥꯏꯅ꯫
ꯑꯥ ꯃꯣꯏ ꯀꯣꯄꯥꯁꯨ ꯑꯗꯨꯝ ꯇꯔꯟꯗ ꯑꯗꯨꯝ ꯂꯧꯔꯦꯗꯅ꯫
ꯑꯥ꯫
ꯑꯗꯨ ꯄꯣꯔꯁꯨ ꯂꯧꯔꯣ ꯍꯥꯏꯅ ꯇꯝꯕꯒꯤ ꯁꯨꯝ ꯃꯗꯥꯎꯗꯣ ꯁꯨꯝ ꯆꯔꯒ ꯀꯛ ꯈꯠꯂ ꯂꯧꯕꯩ ꯋꯥꯅꯦꯕ ꯇꯁꯦꯡꯅ ꯍꯥꯏꯔ ꯗꯥꯎꯒꯤꯗ ꯍꯥꯏꯗꯤ ꯄꯦꯅꯥꯜꯇꯤꯗ꯫ ꯀꯥꯎꯅꯕ ꯍꯥꯏꯗꯨꯗꯤ ꯄꯣꯠꯁꯦ ꯈꯔꯁꯨ ꯀꯩꯅꯣ ꯗꯥꯎ ꯂꯩꯔꯦꯗꯅ꯫
ꯑꯗꯒꯤ ꯗꯤꯃꯥꯔꯤꯌꯥꯅ ꯒꯣꯜ ꯑꯃ ꯆꯟꯈꯤꯕꯩꯅꯦ ꯃꯣꯏꯒꯤ ꯑꯥꯔꯖꯦꯟꯇꯤꯅꯥꯒꯤ ꯐꯖꯅ ꯁꯥꯐ ꯍꯧꯔꯤꯗꯣ꯫
ꯑꯥ꯫
ꯍꯩꯕꯨꯗꯤ ꯂꯣꯏ ꯍꯩꯅꯕ ꯇꯤꯝ ꯉꯥꯛꯇꯅꯦ ꯍꯩꯇ꯭ꯔꯒ ꯀꯃꯥꯏꯅ ꯐꯥꯏꯅꯦꯜ ꯆꯉꯛꯇꯣꯏꯅ ꯅꯠꯇ꯭ꯔꯣ꯫
ꯃꯥꯅꯦ ꯑꯗ ꯗꯥꯥꯎꯒꯤ ꯃꯤꯒꯤ ꯂꯧꯔꯣ ꯍꯥꯏꯅ ꯇꯝꯕꯒꯤ ꯂꯛ ꯍꯥꯏꯕ ꯑꯃ ꯂꯩꯗꯅ꯫
ꯍꯣꯏ ꯍꯣꯏ꯫
ꯑꯗꯨꯅꯤꯗ꯫
ꯑꯗꯨ ꯕꯣꯜꯁꯦ ꯁꯥꯟꯅꯗ꯭ꯔꯁꯨ ꯅꯨꯡꯉꯥꯏꯇ꯭ꯔꯣ ꯀꯤꯛꯀꯦꯠꯀꯨꯝꯕ ꯌꯦꯡꯕꯗꯩꯗꯤ ꯕꯣꯜ ꯐꯨꯠꯕꯣꯜ ꯌꯦꯡꯕ ꯅꯨꯡꯉꯥꯏꯇ꯭ꯔꯣ꯫
ꯅꯨꯡꯉꯥꯏꯗꯦ ꯀ꯭ꯔꯤꯀꯦꯠ ꯀꯔꯤ ꯅꯨꯡꯉꯥꯏꯔꯤꯅꯣ ꯈꯪꯗꯦ ꯈꯔ ꯑꯝ ꯊꯣꯜꯂꯝꯒ ꯈꯔ ꯑꯃ ꯊꯣꯛꯃꯅꯤ ꯈꯔ ꯑꯃ ꯕꯣꯜ ꯇꯥꯟꯅꯔꯅꯤ꯫
ꯑꯗꯣ ꯏꯟꯗꯤꯌꯥ ꯃꯆꯥꯗꯤ ꯉꯣ ꯀ꯭ꯔꯤꯛꯀꯦꯠ ꯍꯥꯏꯔꯒꯗꯤ ꯂꯣꯏꯕꯅꯤꯉꯣ꯫ ꯕꯣꯟꯒꯥꯗꯤ ꯀꯌꯥ ꯀꯩꯗꯧꯗꯝꯅꯦꯕ꯫
ꯑꯗꯨꯗꯅꯦ ꯕꯣꯜꯁꯨ ꯑ ꯆꯥꯎꯈꯠꯂ ꯆꯥꯎꯈꯠꯄ ꯉꯝꯗ꯭ꯔꯤꯖꯦ꯫
ꯆꯥꯎꯈꯠꯂꯣꯏꯌꯦ ꯏꯟꯗꯤꯌꯥ ꯑꯩ ꯀꯔꯤꯀꯦꯠ ꯍꯥꯏꯔꯒꯗꯤ ꯄꯨꯔꯥ ꯂꯣꯏꯔꯦ ꯄꯩꯁꯥ ꯄꯩꯁꯥ ꯊꯥꯗꯕꯩ ꯆꯥꯡꯗꯣ ꯌꯥꯝ ꯊꯤ ꯈꯦꯠꯅꯩꯑꯕ꯫
ꯈꯦꯠꯅꯩ꯫
ꯅꯦꯅꯦ꯫ ꯀꯤꯒꯦꯒꯤꯗꯤ ꯆꯥꯎꯈꯠꯂꯦ ꯀꯤꯒꯦꯒꯤꯗꯤ ꯑꯗꯨꯝ ꯏꯟꯗꯤꯌꯥ ꯋꯥꯟ ꯇꯣꯞ ꯇꯣꯞ ꯋꯥꯟ ꯇꯨ ꯊ꯭ꯔꯤꯗ ꯃꯅꯨꯡ ꯑꯗꯨꯝ ꯆꯟꯕꯅꯦꯀꯣ꯫
ꯎꯝ ꯆꯜꯂꯤ ꯆꯜ
ꯑꯩꯅ ꯐꯨꯠꯕꯣꯜꯗꯤ ꯀ꯭ꯋꯥꯂꯤꯐꯥꯏ ꯑꯣꯏꯕꯐꯥꯎ ꯉꯝꯗ꯭ꯔꯤꯖꯤ꯫
ꯕꯣꯟꯗꯤ ꯋꯥꯠꯀꯤꯅꯤꯗ ꯑꯩ ꯕ꯭ꯔꯣꯗꯀꯥꯁ ꯇꯧ ꯊꯤꯅꯉꯥꯏꯗ ꯀꯩꯅꯣ ꯇꯧꯋꯦꯕ꯫ ꯏꯁꯇꯗꯤ ꯑꯈꯣꯏꯒꯤ ꯂꯝꯄꯥꯛ ꯂꯩꯔꯤꯖꯦ꯫ ꯀꯟꯇ꯭ꯔꯤ ꯅꯠꯇꯦ ꯏꯁꯇꯦꯠ ꯑꯃ ꯑꯅꯤ ꯈꯛꯇꯅꯦꯕ ꯑꯩꯈꯣꯏ ꯂꯝꯄꯥꯛ ꯉꯛꯇ ꯅꯠꯇꯦ ꯃꯣꯏ ꯑꯇꯣꯞꯄꯗ ꯂꯝꯄꯥꯛ ꯂꯩꯔꯒꯅ ꯍꯦꯛ ꯇꯦꯕꯜ ꯇꯦꯅꯤꯁ ꯀꯤ ꯑꯣꯟꯊꯣꯛꯀꯨꯝꯕ ꯈꯔ ꯂꯝꯄꯥꯛ ꯂꯩꯔꯒꯅ꯫
ꯍꯣꯏ ꯍꯣꯏ꯫
ꯀ꯭ꯔꯤꯀꯦꯠꯀꯤ ꯍꯦꯛ ꯑꯣꯟꯊꯣꯛꯀꯨꯝꯕ ꯐꯨꯠꯕꯣꯜꯒꯤ ꯂꯝꯄꯥꯛ ꯄꯤꯗꯦꯕ꯫
ꯐꯖꯅ ꯂꯩꯇꯦꯕ ꯏꯁꯇꯗ꯭ꯌꯝ ꯑꯣꯏꯅ꯫
ꯎꯝ ꯀ꯭ꯔꯤꯀꯦꯠ ꯀꯨꯝꯕ ꯇꯦꯕꯜ ꯇꯦꯅꯤꯁ ꯀꯨꯝꯕ ꯑꯗꯨꯝꯕ ꯉꯥꯛꯇ ꯂꯝꯄꯥꯛꯁꯤ ꯇꯧ ꯁꯦꯝꯃꯦꯕ꯫
ꯃꯤꯗꯤ ꯑꯗꯨꯝ ꯐꯖ ꯐꯖꯕ ꯑꯗꯨꯝ ꯊꯣꯛꯄꯅꯤꯗ ꯁꯦꯝꯕ ꯋꯥꯠꯄꯩꯅꯤ꯫
ꯃꯥꯅꯦ ꯄꯟꯖꯥꯕ ꯅꯨꯡꯖꯥꯕ ꯀꯛꯁꯦ꯫
ꯍꯣ ꯍꯣꯏ꯫
ꯔꯨꯕꯣꯜꯗꯣ ꯌꯥꯝꯅ ꯀꯩꯅꯣ ꯇꯧꯕꯅꯦꯕ꯫
ꯃꯤꯗ ꯄꯟꯖꯥꯕ ꯀꯥꯁꯤꯗꯤ ꯃꯤ ꯑꯋꯥꯡ ꯉꯥꯛꯇꯅꯤ ꯀꯩꯅꯣ꯫
ꯎꯝ꯫
ꯃꯤ ꯑꯅꯝ ꯑꯈꯣꯏ ꯑꯥ ꯏꯄꯤꯛ ꯄꯤꯛꯄ ꯂꯝ ꯃꯆꯥ ꯃꯆꯥꯐꯧ ꯊꯣꯛꯂꯛꯏ ꯀ꯭ꯋꯥꯂꯤ ꯐꯥꯢ ꯑꯣꯢꯔꯛꯢꯖꯦ ꯑꯗꯨꯝ ꯐꯖꯅ ꯍꯣꯠ ꯇꯧꯕꯤꯕꯩꯅꯦꯕ꯫
ꯃꯥꯅꯦ ꯖꯄꯥꯟ ꯒꯛꯇꯤ ꯌꯦꯡꯉꯣ ꯇꯧꯔꯤꯗꯨ ꯑꯁ ꯖꯄꯥꯟꯒꯤ ꯕꯣꯟꯗ ꯑꯁ ꯃꯔꯝꯗ ꯏꯅꯨꯡꯉꯥꯏꯔꯛꯇꯦ꯫
ꯅꯨꯡꯉꯥꯏꯇꯦ ꯃꯥ ꯑ ꯃꯥ ꯂꯩꯍꯧꯕꯗꯣ ꯂꯩꯍꯧꯕꯗꯣ ꯌꯥꯝ ꯅꯨꯡꯉꯥꯏꯇꯦ꯫ ꯑꯣ ꯑꯗꯣ ꯐꯔꯦ ꯑꯩ ꯀꯣꯟꯅ ꯑꯃꯨꯛ ꯇꯧꯔꯛꯑꯒꯦꯀꯣ꯫